ꯑꯗꯨꯣ
ꯍꯜꯂꯣ
ꯑ ꯇꯥꯕ
ꯇꯌꯦ
ꯑꯣ ꯉꯁꯤꯗꯤ ꯊꯕꯛ ꯆꯤꯟꯗꯅ ꯑꯩꯗꯤ ꯏꯁꯤꯡ ꯆꯤꯡꯉꯒ ꯕ꯭ꯂꯦꯡꯀꯦꯠꯀꯨꯝꯕ ꯁꯨꯕꯀꯣ
ꯎꯝ ꯉꯁꯥꯏ ꯀꯩ ꯀꯩ ꯍꯥꯏꯕ ꯅꯪ ꯅꯪꯒꯤ ꯋꯥꯔꯤꯗꯣ ꯑꯝꯇ ꯑꯩ ꯒ꯭ꯌꯥꯟ ꯇꯥꯗꯕ ꯑꯃ ꯂꯩꯌꯦ ꯀꯔꯤꯅꯣ ꯍꯥꯏꯗꯤ ꯅꯪꯁꯦ ꯃꯧ ꯂꯩꯌꯦꯁꯨ ꯍꯥꯏ ꯑꯗ
ꯀꯔꯤ ꯃꯧꯅꯦ ꯑꯩ ꯑꯦ ꯑꯗꯨꯗ ꯑꯥꯎ ꯑꯩ ꯑꯩ ꯏꯌꯥꯝꯕꯗꯣ ꯅꯣꯏꯔꯣꯝꯗꯒꯤꯅꯤ ꯄꯤꯤ ꯂꯧꯕꯀꯣ
ꯑ ꯑꯩꯅ ꯈꯟꯕꯗꯤ ꯅꯪꯅ ꯍꯦꯛ ꯑꯩꯅ ꯈꯟꯕꯗꯤꯀꯣ ꯅꯪꯅ ꯍꯦꯛ ꯄꯣꯛꯂꯛꯄ ꯑꯗꯨꯗꯣ ꯅꯨꯄꯤ ꯊꯤꯕ ꯌꯥꯎꯝꯕ
ꯎꯝ ꯎꯝ ꯅꯠꯇꯦ ꯑꯩꯈꯣꯏ ꯑꯩꯈꯣꯏ ꯑꯩꯈꯣꯏ ꯖꯥꯇꯤꯗꯤ ꯏꯌꯥꯝꯕꯗꯣ ꯏꯅꯃ ꯀꯧꯒꯗꯕꯗꯣ ꯑꯩꯈꯣꯏꯗꯤ ꯃꯧ ꯍꯥꯏꯅ ꯀꯧꯅꯩꯌꯦꯕ ꯑꯗꯨꯒꯤ ꯑꯩꯁꯨ ꯀꯥꯎ꯭ꯔꯕ
ꯑ ꯑꯗꯨꯗ ꯑꯩꯅ ꯀꯟꯐ꯭ꯌꯨꯁꯁꯨ ꯆꯠꯂꯤꯕ ꯑꯗꯨꯗ ꯃꯥꯅ ꯍꯥꯏꯔꯤꯁꯦ ꯀꯔꯤ ꯍꯥꯏꯕꯅꯣ ꯀꯔꯤꯅꯣ ꯇꯧꯔꯤꯁꯤꯅ ꯈꯜꯂꯤꯕ
ꯑꯥ ꯉꯥꯔꯣꯝꯅ ꯑꯩꯁꯨ ꯀꯥꯎꯈꯤꯕꯀꯣ ꯑꯩꯈꯣꯏꯅ ꯀꯧꯅꯕꯗꯣ ꯑꯗꯨꯝ ꯑꯩꯗꯤ ꯑꯗꯨꯃꯥꯏꯅ ꯊꯥꯈ꯭ꯔꯣ
ꯑ ꯑꯩꯈꯣꯏꯒꯤ ꯀꯩꯅꯣ ꯌꯥꯗꯕꯒꯤ ꯀꯩꯅꯣ ꯐꯣꯟ ꯆꯔꯖꯤꯡ ꯇꯧꯔꯒ ꯇꯟ ꯁꯦꯝꯃꯒ ꯇꯟ ꯆꯥꯕ ꯂꯣꯏꯔꯒ ꯑꯃꯨꯛ ꯀ ꯌꯥꯕ ꯋꯥꯅꯤꯗ
ꯑꯣ
ꯑꯩꯗꯤ ꯉꯁꯤꯗꯤ ꯑꯩ ꯏꯁꯤꯡ ꯆꯤꯡꯉꯒ ꯏꯁꯤꯡ ꯆꯤꯡꯅꯉꯥꯏ ꯍꯣꯠꯅꯕꯗ
ꯅꯣꯏꯁꯦ ꯀꯩꯅꯣ ꯈꯨꯟꯒ ꯑꯗ ꯅꯣꯏ ꯈꯨꯟꯒ ꯁꯤ ꯇꯝꯄꯥꯛꯒ ꯅꯛꯅꯩꯗꯅꯀꯣ
ꯋꯤꯇꯤꯟ ꯐꯥꯏꯚ ꯀꯤꯂꯣꯃꯤꯇꯔꯒꯨꯝ ꯂꯥꯞꯄꯦ
ꯑꯣ ꯀꯣꯏꯕꯒꯨꯝꯅ ꯑꯗꯨꯝ ꯆꯠꯄꯁꯨ ꯌꯥꯏꯗꯅꯀꯣ
ꯍꯣꯏ ꯌꯥꯏꯌꯦ
ꯅꯣꯏꯅ ꯍꯦꯟꯅ ꯅꯨꯡꯉꯥꯏꯔꯅꯤꯅ ꯆꯦꯡꯒꯤ ꯀꯩ ꯀꯩꯅꯣ ꯏꯟꯁꯥꯡ ꯅꯥꯄꯤ ꯑꯍꯥꯎ ꯑꯍꯥꯎꯕ ꯑꯈꯪ ꯑꯁꯦ ꯑꯁꯦꯟꯕꯗꯨꯁꯨ
ꯍꯪꯒꯥꯁꯦ ꯌꯥꯏꯌꯦ
ꯀꯩꯅꯣ ꯌꯨꯇ꯭ꯌꯨꯕꯄꯔ ꯌꯥꯝ ꯌꯥꯝ ꯐꯥꯕ ꯃꯤ ꯌꯥꯝꯅ ꯂꯩꯗꯥꯏꯅꯦ ꯅꯣꯏꯒꯤ ꯈꯨꯟꯁꯦ
ꯑꯩꯈꯣꯏ ꯈꯨꯟꯗꯗꯤ ꯂꯩꯇꯦꯗ ꯑꯗꯨꯝ ꯑꯩꯈꯣꯏ ꯖꯥꯠꯇꯀꯣ ꯂꯩꯌꯦ ꯍꯣꯏ ꯑꯩꯈꯣꯏ ꯈꯨꯟ ꯌꯥꯎꯗ꯭ꯔꯤꯉꯩꯗꯀꯣ ꯌꯥꯝ ꯂꯩꯌꯦ ꯎꯝ ꯑꯗꯨꯒ
ꯅꯣꯏꯁꯨ ꯀꯩꯅꯣ ꯅꯣꯏꯒꯤ ꯂꯣꯟꯗ ꯃꯩꯇꯩꯂꯣꯟꯣꯟꯁꯦ ꯈꯔ ꯉꯥꯡꯕ ꯑꯣꯏꯌꯦꯀꯣ
ꯍꯣꯏ ꯈꯔ ꯈꯔꯗꯤ ꯎꯝ ꯆꯪꯉꯦ ꯑꯗꯨꯝ ꯈꯔ ꯈꯔꯗꯤ ꯃꯥꯟꯅꯕ ꯌꯥꯎꯋꯦ ꯄꯣꯠꯁꯤꯡꯗꯣ ꯑꯗꯨꯝ ꯋꯥ ꯉꯥꯡꯕꯗꯀꯣ ꯂꯥ ꯌꯥꯎꯋꯦ
ꯎꯝ ꯉ ꯁꯤꯗꯤ ꯀꯩ ꯌꯦꯟꯁꯥꯡ ꯆꯥꯗꯣꯏꯅꯣ ꯑꯍꯥꯎꯕꯟꯁꯥꯡ
ꯉꯁꯥꯏ ꯅꯨꯡꯗꯥꯥꯡꯒꯤꯗꯤ ꯊꯣꯡꯗ꯭ꯔꯤ ꯉꯁ ꯑꯌꯨꯛꯇ ꯁꯟꯁꯥ ꯑꯀꯪꯕꯒ ꯈꯥꯃꯦꯟ ꯊꯣꯡꯉꯒ ꯆꯥꯕꯀꯣ ꯎꯝ ꯅꯨꯡꯗꯥꯡꯒꯤ ꯎꯝ ꯐꯣꯡꯗ꯭ꯔꯤ
ꯅꯨꯡꯗꯥꯡꯅ ꯀꯩ ꯌꯦꯟꯁꯥꯡ ꯆꯥꯗꯦꯕ
ꯅꯨꯡꯗꯥꯥꯡꯁꯦ ꯀꯔꯤ ꯈꯪꯗꯦꯅꯦ ꯂꯐꯨꯁꯨ ꯂꯩꯌꯦ ꯏꯔꯣꯟꯁꯤꯔꯥ ꯑꯗꯣ ꯈꯪꯗꯦ ꯄꯨꯡ ꯍꯋꯥꯏꯒꯨꯝꯕꯁꯨ ꯂꯩꯌꯦ ꯀꯔꯤ ꯊꯣꯡ ꯁꯤꯔ ꯈꯪꯗ꯭ꯔꯦ ꯂꯩ ꯑꯍꯥꯎꯕꯗꯤ ꯌꯥꯎꯗꯕꯀꯣ ꯃꯌꯥꯝ ꯂꯩꯕ
ꯑꯠꯆꯥ ꯑꯠꯆꯥ ꯑ ꯌꯥꯝ ꯅꯨꯡꯉꯥꯏꯝꯅꯤ ꯌꯦꯟꯁꯥꯡꯒꯤꯅꯤ ꯍꯧꯖꯤꯛꯁꯦ ꯀꯣꯛ ꯁꯥꯔꯤꯁꯦ ꯑꯩꯈꯣꯏꯗꯤ
ꯍ ꯑꯗꯨꯗꯤ ꯂꯩꯕ ꯉꯥꯛꯇꯅꯦ
ꯑꯣ
ꯑꯗꯨ ꯆꯤꯡꯗꯁꯨ ꯄꯨꯔꯛꯅꯤꯉꯥꯏ ꯂꯩꯇꯕ꯭ꯔꯥ
ꯑ ꯍꯧꯖꯤꯛꯀꯥꯟꯁꯦ ꯀꯩꯅꯣ ꯂꯝꯕꯤꯁꯦ ꯆꯠꯊꯣꯛ ꯆꯠꯁꯤꯟꯕ ꯈꯔ ꯅꯨꯡꯉꯥꯏꯗꯕꯀꯣ
ꯑꯩꯗꯣ ꯀꯥꯎꯈꯤꯕꯀꯣ ꯍꯣꯏ ꯑꯁ ꯎꯝ
ꯐꯥꯎꯋꯦꯕ ꯑꯩꯈꯣꯏꯁꯦ ꯋꯥꯕꯁꯨ ꯋꯥꯏꯑꯦ
ꯍꯣꯏ ꯍꯧꯖꯤꯛꯇꯤ ꯌꯥꯝ ꯋꯥꯈ꯭ꯔꯦꯗ ꯄꯣꯠ ꯌꯣꯟꯕꯁꯨ ꯅꯨꯡꯉꯥꯏꯇꯦ ꯄꯪ ꯁꯤꯠꯅꯤꯡꯗꯦꯕ ꯍꯍꯥꯟꯅꯒꯨꯝꯕ ꯃꯥꯟꯅꯗꯦꯕ ꯑꯗꯨꯝ ꯎꯝ ꯀꯔꯤ ꯍꯥꯏꯁꯦ ꯁꯦꯀꯦꯟ ꯍꯦꯟꯒꯨꯝꯕ ꯌꯣꯜꯂꯁꯨ ꯀꯣ ꯑꯣꯛꯁꯤꯠ꯭ꯔ ꯍꯦꯟꯖꯥꯡ ꯅꯥꯄꯤ ꯑꯣꯏꯔꯣ ꯀꯔꯤ ꯑꯣꯏꯔꯣ ꯑꯗꯨꯝ ꯎꯗꯔꯦ
ꯑ ꯅꯣꯏ ꯈꯨꯟꯗ ꯅꯣꯡꯃ ꯀꯣꯏꯅꯤꯡꯉꯤꯗ ꯀꯣꯏꯕ ꯆꯠꯅꯤꯡꯉꯤꯗ ꯀꯔꯝꯃꯥꯏꯅꯅ
ꯍꯣꯏ ꯀꯣꯏꯁ ꯎꯝ ꯍꯣꯏ ꯂꯥꯛꯑꯣ ꯑꯩꯁꯨ ꯍꯥꯏꯔꯛꯀꯦ ꯑꯁꯤ ꯃꯤ ꯌꯥꯝ ꯍꯤꯡꯅꯕ ꯑꯩꯈꯣꯏ ꯈꯨ ꯅꯠꯇ꯭ꯔꯁꯨꯒ ꯑꯩꯈꯣꯏ ꯏꯆꯦꯈꯣꯏ ꯈꯨꯜꯒꯤ ꯃꯅꯥꯛꯇ ꯃꯤ ꯌꯥꯝ ꯂꯥꯛꯅꯩꯌꯦ ꯁꯤꯡꯗꯀꯣ ꯖꯨꯒꯣ ꯕꯦꯂꯤ ꯌꯥꯝ ꯃꯥꯟꯕꯅꯦꯕ ꯁꯤꯔꯣꯏ ꯕꯦꯂꯤ ꯌꯥꯝ ꯃꯥꯟꯕꯅꯦꯕ ꯑꯗꯨꯨ ꯆꯤꯡꯗ ꯌꯥꯝ ꯅꯛꯅꯩꯌꯦꯕꯥ ꯇꯨꯔꯦꯟꯁꯨ ꯂꯩꯕꯥꯀꯣ
ꯎꯟ
ꯎꯝ ꯒꯥꯔꯤꯕꯨ ꯂꯩꯔꯗꯤ ꯂꯥꯏꯌꯦꯗ ꯀꯣꯏꯅꯉꯥꯏ ꯀꯣꯏꯅꯉꯥꯏ ꯉꯥꯛꯇꯅꯤ
ꯘꯥꯔꯤꯕꯨ ꯂꯩꯇꯕꯅꯤ ꯋꯥꯅꯤꯗꯥ
ꯇꯨꯅꯦ ꯑꯩꯈꯣꯏꯁꯨ ꯀꯣꯏꯅꯉꯥꯏ ꯖꯒꯥꯗꯤ ꯌꯥꯝ ꯂꯩꯌꯦ
ꯑꯄꯤꯛꯄ ꯆꯠꯂꯗꯤ ꯀꯣ ꯂꯝꯕꯤ ꯈꯨꯠꯂꯥꯞꯄꯒ ꯈꯔ ꯅꯨꯡꯉꯥꯏꯗꯕ ꯃꯥꯟꯗꯕ ꯀꯣ
ꯑꯣ ꯁꯤꯔꯣꯝꯗꯗꯤ ꯑꯗꯨꯝ ꯂꯝꯕꯤꯗꯤ ꯌꯥꯝ ꯊꯤꯕꯁꯨ ꯅꯥꯠꯇꯦꯀꯣ ꯑꯗꯨꯝ ꯌꯥꯏꯌꯦ ꯒꯥꯔꯤ ꯂꯩꯇꯕꯒꯤ ꯋꯥꯥꯏ ꯑꯩꯈꯣꯏ ꯏꯅꯃꯈꯣꯏ ꯈꯨꯟꯒꯤ ꯂꯝꯕꯤꯁꯤ ꯍ ꯋꯥꯕꯅꯦ ꯃꯥ ꯂꯨꯍꯣꯡꯕꯅꯦ ꯇꯨ ꯊꯥꯎꯖꯟ ꯃꯥ ꯂꯨꯍꯣꯡꯕꯁꯦ ꯇꯨ ꯊꯥꯎꯖꯟ ꯀꯥꯎꯈ꯭ꯔꯥ ꯇ꯭ꯋꯦꯟꯇꯤ ꯊ꯭ꯔꯤꯔ ꯇ꯭ꯋꯦꯟꯇꯤ ꯊ꯭ꯔꯤ ꯃꯥꯜꯂꯦ
ꯑ
ꯌꯥꯝ ꯂꯝꯕꯤꯁꯦ ꯒꯥꯔꯤꯒꯁꯤꯦꯀꯣ ꯑꯩꯈꯣꯏ ꯏꯌꯥꯝꯕ ꯑꯍꯟ ꯏꯌꯥꯝꯕ ꯑꯍꯟꯗ ꯃꯥꯒꯤ ꯒꯥꯔꯤ ꯑꯅꯧꯕ ꯂꯩꯕꯅꯦꯕ ꯑꯁ ꯃꯥꯅ ꯁꯥꯠ ꯁꯥꯎꯕꯗꯣ ꯒꯥꯔꯤꯁꯨ ꯌꯥꯗ꯭ꯔꯦ ꯀꯅ
ꯅꯪꯁꯦ ꯑꯁꯦꯡꯕꯥꯗꯁꯨ ꯌꯥꯝ ꯇꯞꯄꯥ ꯃꯥꯜꯂꯦ ꯅꯪ ꯈꯣꯟꯖꯦꯜ ꯗꯨꯗꯥ
ꯑꯩꯈꯣꯏ ꯏꯃꯨꯡꯗꯤ ꯋꯥ ꯉꯥꯡꯕꯁꯦ ꯑꯗꯨꯝ ꯑꯗꯨꯃꯥꯏꯅ ꯁꯨꯃꯥꯏꯅ ꯑꯗꯨꯝ ꯇꯧꯕꯥꯅꯦ ꯇꯥꯛꯄꯣꯛꯀꯣ ꯍ꯭ꯔ ꯑꯗꯨꯝ ꯅꯨꯄꯥ ꯑꯣꯏꯔꯣ ꯅꯨꯄꯤ ꯑꯣꯏꯔꯣ ꯑꯗꯨꯝ ꯂꯥꯏꯅ ꯇꯞꯄꯅꯦ ꯁꯨꯃꯥꯏꯅꯥ
ꯑꯣ ꯅꯨꯕꯤꯅ ꯇꯞꯄꯁꯦ ꯅꯨꯄꯥꯈꯣꯏꯅ ꯌꯥꯝ ꯅꯨꯡꯁꯤꯌꯦ ꯍꯥꯏꯗꯥꯏꯅꯦꯀꯣ
ꯈꯪꯗꯦꯗꯥ
ꯑꯩꯈꯣꯏꯗꯤ ꯀꯩꯅꯣ ꯃꯔꯛ ꯃꯔꯛꯇ ꯁꯣꯔ ꯇꯦꯝ ꯄꯔꯑꯣꯏꯕꯒꯤ ꯀꯔꯤꯅꯣ ꯌꯥꯗꯦ
ꯑ ꯑꯗꯨꯕꯨꯗꯤ ꯑꯩꯈꯣꯏꯁꯨꯅꯤꯗ ꯁꯥꯎꯈ꯭ꯔꯗꯤ ꯑꯗꯨꯝ ꯈꯣꯏꯁꯨ ꯑꯗꯨꯅꯦ ꯃꯤ ꯂꯣꯏꯅꯅꯦ ꯑꯗꯨꯗꯤ ꯇꯞꯔ ꯅꯨꯇꯤ ꯇꯞꯔꯥ ꯑꯥ ꯗꯨꯝ ꯇꯞꯔ ꯂꯩꯔꯗꯤ ꯀꯅꯥꯅ
ꯍꯣꯏ
ꯑꯗꯨꯝ ꯑꯗꯨ ꯁꯥꯎꯈ꯭ꯔꯗꯤ ꯑꯗꯣ ꯃꯤ ꯇꯞꯄꯥ ꯃꯤꯁꯤꯡꯁꯦ ꯋꯥ ꯉꯥꯡꯕ ꯇꯞꯄꯥ ꯃꯤꯁꯤꯡꯁꯦ ꯑꯃꯨꯔꯛ ꯁꯥꯎꯈ꯭ꯔꯗꯤ ꯌꯥꯝ ꯁꯥꯊꯤ ꯍꯥꯏꯗꯣ ꯍꯥꯏꯅꯕꯗꯣ ꯈꯪꯗꯦꯗ ꯋꯥ ꯉꯥꯡꯕꯁꯨ ꯑꯩꯈꯣꯏꯗꯤ ꯄꯔ꯭ꯕꯥꯕꯠ ꯊꯨꯅꯥ ꯉꯥꯡꯕ ꯍꯩꯇꯦ ꯗꯨꯝ
ꯍꯣꯏ ꯇꯞ ꯇꯞꯅ ꯐꯖ ꯐꯖꯅ ꯉꯥꯡꯕꯗꯨꯅ ꯑꯗꯨꯅ ꯐꯖꯩꯌꯦ ꯑꯗꯨꯅ ꯌꯥꯝꯅ ꯀꯩꯅꯣ ꯌꯥꯝ ꯃꯤ ꯌꯥꯝ ꯅꯨꯡꯁꯤꯕꯀꯣ ꯑꯗꯨ ꯑꯣꯏꯌꯦꯕꯥ
ꯑꯩꯗꯤꯀꯣ ꯋꯥ ꯉꯥꯡꯕꯥ ꯑꯥ ꯁꯥꯊꯤꯕ ꯃꯤꯁꯤꯡꯅꯥ ꯑꯩꯉꯣꯟꯗ ꯉꯥꯜꯂꯛꯔꯗꯤ ꯑꯩꯗꯤ ꯊꯥꯃꯣꯏ ꯁ꯭ꯋꯥꯏ ꯁ꯭ꯋꯥꯏ ꯂꯥꯎꯕꯅꯦ ꯑꯩꯗꯤ
ꯈꯠꯅꯗꯕ ꯑꯗꯨꯒꯨꯝꯕ ꯂꯩꯔꯛꯇꯕꯒꯤꯀꯣ ꯃꯤ ꯑꯗꯨꯝ ꯈꯠꯅꯔꯗꯤ
ꯅꯣꯏꯒꯤ ꯖꯥꯇꯤꯁꯦ ꯅꯨꯄꯥꯈꯣꯏꯁꯨ ꯑꯗꯨꯃꯥꯏꯅ ꯏꯪ ꯇꯞꯄ꯭ꯔꯥ
ꯑꯁ ꯇꯞꯄꯁꯨ ꯂꯩꯌꯦ ꯇꯞꯇꯕꯁꯨ ꯂꯩ ꯅꯣꯏꯒ ꯆꯞ ꯃꯥꯟꯅꯏꯗ ꯈꯣꯏꯁꯨ ꯈꯣꯌꯒꯤꯁꯨ ꯍꯥꯏꯗꯤ ꯀꯥꯏꯕ ꯃꯤꯁꯤꯡꯁꯦ ꯋꯥ ꯉꯥꯡꯕ ꯌꯥꯝ ꯇꯞꯄꯦꯕ ꯑꯗꯨꯝ
ꯇꯞꯇꯦ ꯑꯁꯦꯡꯕ ꯌꯥꯝ ꯇꯞꯄ ꯅꯠꯇꯦ ꯑꯩꯈꯣꯏꯁꯦ
ꯑꯥ
ꯍꯥꯊꯨ ꯍꯥꯊꯨ ꯇꯧꯔꯒ ꯀꯩꯅꯣ ꯊꯕꯛ ꯏꯪꯈꯥꯡ ꯇꯧꯔꯤꯁꯤ ꯉꯁꯤ ꯂꯣꯏꯕ ꯌꯥ ꯉꯁꯤ ꯂꯣꯏꯗ꯭ꯔꯗꯤ ꯌꯥꯔꯣꯏ ꯀꯥꯏꯅ ꯇꯧꯕꯗꯣ ꯑꯗꯨꯁꯨ ꯇꯧꯕꯅꯦ ꯑꯩꯈꯣꯏ ꯖꯥꯇꯤꯁꯤꯡꯁꯦ
ꯗꯨꯅ ꯐꯥꯕꯅꯤꯅꯦ ꯇꯧꯔꯀꯥꯟꯗ ꯂꯣꯏꯅꯉꯥꯏ ꯇꯧꯕ
ꯎꯝ ꯊꯕꯛ ꯏꯪꯈꯥꯡ ꯂꯣꯏꯔꯒ ꯍꯧꯖꯤꯛꯇꯤ ꯑꯗꯨꯝ ꯅꯨꯡꯉꯥꯏꯅ ꯂꯦꯜꯂꯒꯥ ꯂꯩꯔꯤꯔꯣ ꯑꯗꯨꯗꯤ
ꯍꯣꯏ ꯂꯨꯖꯕ ꯂꯣꯏꯔꯒ ꯑꯗꯨꯝ ꯑꯉꯥꯡ ꯆꯖꯤꯛ ꯄꯤꯖꯔꯒꯥ ꯑꯗꯨꯝ ꯑꯩꯅ ꯐ꯭ꯔꯤ ꯑꯣꯏꯔꯛꯈ꯭ꯔꯦ ꯍꯥꯏꯗꯣ
ꯅꯣꯏꯁꯦ ꯅꯣꯏꯒꯤ ꯈꯨꯟꯁꯦ ꯇꯝꯄꯥꯛꯀꯁꯨ ꯑꯃꯨꯛ ꯆꯠꯄ ꯌꯥꯏ ꯑꯃꯨꯛ ꯆꯤꯡꯒꯤꯁꯨ ꯆꯥꯕ ꯌꯥꯏ ꯆꯠꯄ ꯌꯥꯏ ꯅꯣꯏꯁꯦ ꯌꯥꯝ ꯅꯨꯡꯉꯥꯏꯌꯦ
ꯑ ꯍꯣꯏ ꯑꯩꯈꯣꯏꯗꯤ ꯑꯗꯨꯝ ꯒꯥꯔꯤꯁꯦ ꯄꯦꯁꯦꯟꯖꯔ ꯆꯦꯜꯂꯁꯨꯀꯣ ꯑꯌꯨꯛ ꯆꯠꯂꯒ ꯅꯨꯡꯗꯥꯡꯗ ꯑꯗꯨꯝ ꯅꯨꯡꯗꯥꯡꯗ ꯅꯠꯇ꯭ꯔꯁꯨ ꯑꯗꯨꯝ ꯍꯟꯕ ꯌꯥꯕꯅꯦ
ꯑꯗꯨꯝ ꯀꯩꯅꯣ ꯄꯨꯡ ꯑꯃ ꯑꯅꯤꯒꯨꯝꯕꯗꯁꯨ ꯑꯗꯨꯝ ꯍꯟ ꯕ ꯌꯥꯕꯅꯤ ꯊꯕꯛꯄꯨ ꯂꯩꯇ꯭ꯔꯗꯤ ꯅꯛꯄꯅꯦꯕ ꯑꯗꯨꯝ ꯇ꯭ꯋꯦꯟꯇꯤ ꯐꯥꯏꯚ ꯀꯤꯂꯣꯃꯤꯇꯔꯁꯦ ꯅꯛꯈ꯭ꯔꯦꯕ
ꯑꯥ
ꯍꯥꯟꯅꯗꯤ ꯑꯩꯁꯨ ꯄꯣꯠ ꯑꯗꯨꯝ ꯌꯣꯜꯂꯝꯃꯦꯕ ꯀꯣ ꯈꯨꯟꯗ ꯂꯩꯔꯀꯥꯟꯗ ꯁꯤꯗ ꯍꯦꯟꯖꯥꯡ ꯅꯥꯄꯤꯒꯨꯝꯕ ꯌꯣꯟꯅꯕ
ꯑꯣ
ꯁ꯭ꯀꯨꯜ ꯀꯥꯕꯒꯤꯀꯣ ꯑꯥꯗꯁꯨ ꯁ꯭ꯀꯨꯜ ꯂꯩꯌꯦ ꯑꯗꯨꯁꯨ ꯑꯩꯗꯤ ꯑꯥꯗ ꯂꯩꯔꯗꯤ ꯑꯉꯥꯡꯗꯣ ꯌꯦꯡꯁꯤꯟꯕ ꯑꯗꯨꯝ ꯃꯄꯨꯡ ꯐꯥꯅ ꯍꯤꯡꯕ ꯉꯝꯗꯕ ꯑꯃꯨꯛ ꯑꯥꯗ ꯂꯩꯔꯗꯤ ꯃꯤꯅ ꯄꯩꯁꯥ ꯇꯥꯟꯕ ꯎꯔꯒ ꯌꯦꯟꯖꯥꯡ ꯅꯥꯄꯤꯁꯨ ꯊꯥꯅꯤꯡꯉꯦ ꯑꯗꯨ ꯑꯗꯨꯃꯥꯏꯅ ꯇꯧꯔꯗꯤ ꯑꯉꯥꯡ ꯑꯉꯥꯡꯗ ꯂꯥꯏꯔꯤꯛ ꯇꯝꯕꯤ ꯇꯥꯛꯄꯤꯕꯁꯨ ꯅꯪꯗꯦꯕ ꯑꯗꯨꯒ
ꯑꯩꯈꯣꯏꯒꯤ ꯊꯕꯛ ꯑꯣꯏꯔꯤꯕꯀꯣ
ꯍꯣꯏ ꯁꯤꯗ ꯂꯩꯔꯗꯤ ꯑꯗꯨꯝ ꯑꯉꯥꯡꯗꯣ ꯑꯗꯨꯝ ꯏꯪꯈꯣꯜ ꯃꯆꯥ ꯑꯃ ꯇꯧꯔꯒ ꯃꯥ ꯂꯩꯗ꯭ꯔꯀꯥꯟꯗ ꯍꯣꯠꯅꯔꯦ ꯁ꯭ꯀꯨꯜ ꯆꯠꯈꯤꯕ ꯀꯥꯟꯗ ꯑꯗꯨꯒ ꯃꯥ ꯂꯥꯛꯑꯗ ꯑꯗꯨꯝ ꯀꯨꯝꯕ ꯇꯥꯛꯄꯤꯕ ꯑꯗꯨꯝ ꯆꯥꯕꯒꯤꯁꯨ ꯑꯗꯨꯝ ꯆꯥꯡ ꯅꯥꯏꯅ ꯄꯤꯖꯕ ꯉꯝꯃꯦꯕ ꯈꯨꯟꯗꯗꯤ ꯑꯗꯨꯃꯥꯏꯅ ꯇꯧꯗꯦꯕꯀꯣ ꯆꯥꯛ ꯇꯣꯛꯑ ꯆꯠꯂꯗꯤ ꯈꯔ ꯃꯝꯂꯤ ꯇꯧꯔꯀꯥꯟ ꯊꯦꯡꯅ ꯍꯜꯂꯛꯀꯅꯦꯕ ꯂꯧꯒꯨꯝ ꯆꯠꯄꯗꯣ ꯉꯟꯅ ꯍꯜꯂꯛꯄ ꯉꯝꯗꯦꯕ ꯈꯔ ꯂꯥꯞꯅ
ꯍꯣꯏ ꯊꯕꯛꯁꯨ ꯇꯧꯗꯕꯁꯨ ꯌꯥꯗꯕ ꯌꯥꯝ ꯃꯔꯨ ꯑꯣꯏꯅꯦ ꯊꯕꯛꯁꯨ
ꯍꯣꯏ ꯍꯥꯏꯗꯤ ꯑꯩꯈꯣꯏ ꯌꯨꯝ ꯄꯥꯟꯕꯁꯨ ꯑꯩ ꯅꯨꯄꯥꯁꯨ ꯊꯕꯛ ꯇꯧꯕ ꯃꯤ ꯅꯠꯇꯕꯅꯤꯅ ꯑꯗꯨꯝ ꯄꯥꯔꯠ ꯇꯥꯏꯃ ꯖꯣꯕ ꯇꯧꯕꯅꯤꯅꯀꯣ
ꯑ ꯅꯕꯥꯅꯤꯁꯦ ꯑꯗꯨ ꯂꯩ ꯁꯥꯔꯤꯉꯩ ꯑꯗꯨꯗ ꯆꯍꯤ ꯀꯌꯥꯗꯤ ꯊꯦꯡꯅ ꯈꯪꯅꯔꯛꯄ꯭ꯔ ꯅꯗꯕꯥꯅꯤꯗꯤ
ꯀꯨꯏꯅ ꯅꯨꯡꯁꯤꯅꯗꯝꯅꯦ ꯑꯩꯈꯣꯏꯗꯤ ꯀꯩꯅꯣ ꯁꯤꯛꯁ ꯃꯟꯁꯀꯨꯝꯕꯀꯣ ꯅꯨꯡꯁꯤꯅꯔꯒ ꯑꯗꯨꯝ ꯄꯥꯟꯕꯅꯤ ꯍꯥꯏꯗꯤ ꯃꯥꯒꯤ ꯃꯆꯦꯅꯁꯨ ꯑꯩꯕꯨ ꯄꯥꯝꯃꯦꯕꯀꯣ ꯃꯥꯅꯁꯨ ꯑꯗꯨꯝ ꯑꯩꯕꯨ ꯄꯥꯝꯃꯦꯕ ꯑꯗꯨꯒꯤ ꯍꯧꯖꯤꯛ ꯃꯥ ꯑꯥꯗ ꯃꯄꯥꯟꯗ ꯂꯩꯌꯦꯕꯀꯣ ꯑꯗꯨꯝ ꯃꯆꯦ ꯈꯣꯏꯒ ꯑꯗꯨꯝ ꯄꯩꯁꯥ ꯇꯥꯃꯤꯟꯅꯩꯌꯦꯕ
ꯑꯆꯥ ꯆꯥ
ꯑꯗꯨ ꯀꯨꯝꯁꯤꯗꯤ ꯂꯣꯏꯔꯦ ꯑꯥꯗꯁꯨ ꯀꯣ
ꯎꯝ
ꯒ꯭ꯌꯥꯁꯀꯨꯝꯕ ꯇꯥꯟꯂꯛꯄꯒꯤ ꯌꯨꯝ ꯕꯔꯥꯒꯨꯝ ꯇꯥꯡꯕꯒꯤ ꯄꯩꯁꯥꯁꯦ
ꯑꯩꯈꯣꯏ ꯆꯤꯡꯗ ꯂꯩꯕ ꯃꯤꯁꯤꯡꯅꯦ ꯍꯧꯖꯤꯛꯁꯦ ꯋꯥꯔꯤꯁꯦꯀꯣ
ꯍꯣꯏ ꯈꯪꯗꯦ ꯍꯧꯖꯤꯛꯇꯤ ꯂꯣꯏꯅ ꯋꯥꯅꯔꯦ ꯇꯝꯄꯥꯛꯀꯤ ꯃꯤꯁꯨ ꯆꯤꯡꯒꯤ ꯃꯤꯁꯨ ꯍꯥꯏꯗꯤ ꯄꯣꯠꯊꯣꯛ ꯄꯣꯠ ꯌꯣꯜꯂꯁꯨ ꯑꯩꯈꯣꯏ ꯆꯤꯡꯃꯤꯅ ꯄꯣꯠ ꯂꯧ ꯇꯧꯔ ꯌꯣꯜꯂꯒ ꯑꯗꯨꯒ ꯇꯝꯄꯥꯛ ꯃꯤꯅ ꯑꯣꯛꯂꯅꯤ ꯌꯣꯜꯂꯒ ꯁꯤꯠ ꯇꯥꯕꯒꯤꯀꯣ ꯌꯥꯝ ꯋꯥꯅꯔꯦꯕ
ꯎꯝ
ꯁꯤꯠꯂꯁꯨ ꯌꯥꯝ ꯀꯨꯏꯅ ꯀꯨꯏꯅ ꯁꯤꯠꯄ ꯍꯥꯟꯅꯒꯨꯝꯕ ꯅꯠꯇ꯭ꯔꯦꯕ
ꯎꯝ
ꯍꯥꯟꯅꯗꯤ ꯑꯩꯈꯣꯏ ꯄꯣꯠ ꯌꯣꯟꯕꯁꯦ ꯅꯨꯡꯉꯥꯏꯕꯅꯦ ꯑꯌꯨꯛ ꯉꯟꯇꯥ ꯆꯠꯈ꯭ꯔꯅꯤ ꯑꯗꯨꯒ ꯍꯦꯛ ꯌꯧꯔꯒ ꯂꯣꯏꯗ ꯃꯣꯏꯅ ꯂꯧꯈ꯭ꯔꯅꯤ ꯍꯣꯁꯇꯦꯜꯗ ꯊꯥꯕꯅꯦꯕ
ꯑ
ꯑꯣꯏꯅ ꯂꯧꯈ꯭ꯔꯅꯤ ꯑꯗꯨꯒ ꯑꯩꯈꯣꯏꯗꯤ ꯆꯥꯛꯀꯁꯦ ꯑꯌꯨꯛꯀꯤ ꯆꯥꯛꯁꯦ ꯌꯨꯝꯗ ꯆꯥꯕꯁꯨ ꯂꯩꯕꯅꯦ ꯉꯟꯅ ꯁꯤꯠꯄꯒꯤꯀꯣ